ꯍꯜꯂꯣ ꯇꯥꯕꯣ ꯑꯁ ꯑꯩ ꯅꯪ ꯐꯣꯟ ꯇꯧꯔꯛꯝꯃ ꯇꯥꯍꯧꯗ꯭ꯔ‌ꯦ ꯇꯨꯃꯤꯉꯩ ꯄꯥꯛ ꯇꯨꯝꯗ ꯂꯩꯔꯝꯃ‌ꯦꯅ‌ꯦ ꯎꯝ ꯇꯥꯔꯝꯅꯤ ꯉꯁꯥꯏ ꯋꯥꯏ ꯇꯥꯔꯅꯤ ꯍꯧꯖꯤꯛꯇꯤ
ꯍꯧꯖꯤꯛ ꯇꯥꯗ꯭ꯔꯦ ꯇꯥꯒꯤꯗ꯭ꯔꯦ ꯅꯪ ꯉꯥꯡꯕꯗꯣ ꯍꯜꯂꯣ ꯇꯥꯒꯤꯗ꯭ꯔꯦ ꯇꯥꯒꯤꯗ꯭ꯔꯦ ꯑꯣ ꯇꯥꯔꯦ ꯇꯥꯔꯦ ꯀꯥꯏꯅꯥ ꯑꯃꯨꯛ ꯇꯥꯏꯗ꯭ꯔ ꯃꯥꯜꯂꯦꯅꯦ
ꯇꯥꯔꯕ ꯇꯥꯔꯕ
ꯇꯥꯔꯦ ꯇꯥꯔꯦ ꯀꯩꯗ ꯀꯩꯗꯧꯕꯏ ꯅꯣꯏꯗꯧꯕ
ꯀꯩꯅꯣ ꯇꯧꯕꯩꯅꯤ ꯐꯣꯟ ꯑꯩꯅ ꯕꯒ ꯆꯠꯂꯨꯕꯩꯅꯤ ꯅꯣꯡ ꯇꯥꯔꯒꯣ ꯑꯗꯨꯗ
ꯇꯥꯗꯦ ꯀꯟꯅ ꯃꯪꯉꯤ ꯃꯪꯕꯗꯤ ꯑꯗꯨ ꯉꯁꯥꯏꯗꯤ ꯑꯩꯅ ꯏꯃꯥꯟꯅꯕ ꯌꯨꯝꯝꯗꯒꯤ ꯏꯃꯥꯟꯅꯕ ꯐꯣꯟ ꯇꯧꯕꯅꯦ ꯃꯥ ꯅꯣꯡ ꯀꯜꯂꯦꯅ ꯍꯥꯏ
ꯑꯥ ꯀꯠꯂꯝꯃꯦ ꯊꯋꯥꯏꯗꯤ ꯀꯠꯂꯝꯃꯦ ꯍꯧꯖꯤꯛꯇꯤ ꯍꯧꯖꯤꯛꯇꯤ ꯐꯔꯦꯗ ꯊꯋꯥꯏ ꯄ ꯀꯂꯪ ꯀꯤꯍꯣꯝꯝꯕ ꯆꯥꯅꯔꯦꯅꯦ ꯚꯥꯏ ꯍꯧꯖꯤꯛ
ꯀꯤꯍꯣꯝ ꯆꯥꯅꯔꯤꯑꯕ ꯑꯗꯨꯒꯤ ꯅꯣꯏ ꯀꯩꯕꯗ ꯖꯒꯥꯗꯣ ꯃꯣꯏ ꯀꯤꯐꯝ ꯆꯥꯐꯝꯗꯣ ꯆꯤꯡ ꯁꯔꯝ ꯆꯤꯡꯗꯣ ꯁꯔꯝꯖꯤꯡꯗ ꯆꯥꯁꯦ ꯂꯥꯛꯑꯣ ꯍꯥꯏꯅ ꯍꯥꯏꯔꯛꯄ ꯀꯣꯡꯒꯥꯏ ꯑꯃ
ꯑ ꯃꯅꯤꯁꯦ ꯑꯩꯅ ꯍꯥꯏꯈꯤꯕꯅꯦꯕꯀꯣ
ꯑꯥ
ꯂꯥꯛꯑꯣꯅꯦ ꯑꯗꯨ ꯂꯥꯛꯑꯗꯤ ꯑꯝꯛꯇ ꯄꯨꯂꯞ ꯆꯥꯊꯣꯛꯁꯤꯔꯣ
ꯌꯥꯏꯅꯦ
ꯑ ꯅꯣꯏ ꯐꯣꯟ ꯇꯧꯔꯝꯕꯗ ꯄ ꯇꯨꯝꯊꯍꯔꯨꯔꯦ ꯅ ꯉꯍꯥꯏꯍꯥꯛꯇꯪ
ꯀꯩ ꯇꯧꯔꯖꯥꯠꯅꯣ ꯄꯨꯡ ꯑꯩꯅ ꯄꯨꯡ ꯑꯃ ꯃꯈꯥꯏꯋꯥꯏꯗ ꯋꯥꯔꯤ ꯉꯥꯛ ꯁꯥꯟꯅꯁꯤꯦꯅ ꯍꯥꯏꯕ ꯅꯪ ꯀꯥꯎꯔꯕ ꯍꯥꯏꯅ ꯐꯣꯟ ꯇꯧꯁꯤꯜꯂꯛꯄꯅꯦ
ꯐꯣꯟ ꯕꯦꯂꯦꯟꯁꯇꯪꯒ ꯌꯥꯎꯗꯕꯅꯦ ꯋꯥꯏ ꯐꯥꯏ ꯁꯃꯒꯩꯅꯣ ꯇꯧꯔꯛꯏꯁꯦ
ꯑꯩꯁꯨ ꯏꯌꯥꯝꯕ ꯑꯃ ꯏꯌꯥꯝꯕ ꯑꯃ ꯇꯧꯔꯛꯑꯝꯃꯦ ꯐꯣꯟ ꯑꯩꯅ ꯇꯥ ꯍꯧꯗ꯭ꯔꯦꯕ
ꯎꯝ
ꯃꯥꯁꯨ ꯋꯥꯔꯤ ꯉꯥꯛꯇꯧꯁꯤꯅ ꯍꯥꯏꯔꯝꯃꯅꯤ ꯑꯩꯅ ꯍꯣꯔꯦꯟ ꯇꯧꯁꯦꯅ ꯍꯥꯏꯔꯒ ꯃꯥꯗꯤ ꯂꯥꯏꯕ꯭ꯔꯦꯔꯤ ꯆꯠꯄꯅꯦ ꯍꯜꯂꯛꯏꯀꯥꯟ ꯇꯧꯔꯔꯝꯒꯅꯤ ꯃꯥꯏꯗꯤ
ꯀꯅꯥꯅꯥꯕꯅ
ꯑꯩꯈꯣꯏ ꯍꯥꯟꯅ ꯔꯦꯟꯇ ꯂꯩꯃꯤꯟꯅꯔꯝꯕ ꯏꯌꯥꯝꯕ ꯈꯔ ꯑꯍꯟꯅꯕ
ꯎꯝ ꯑꯩꯁꯦ ꯉꯁꯥꯏꯗꯒꯤ ꯐꯝꯃꯒ ꯂꯩꯔꯝꯕꯅꯤ ꯂꯥꯛꯗꯨ ꯑꯩ ꯁꯧꯒ꯭ꯔꯤ ꯊꯣꯡꯉꯦ ꯑꯩꯈꯣꯏꯗ ꯁꯧꯀ꯭ꯔꯤ ꯊꯣꯡꯉꯦ ꯑꯗꯨꯒꯖꯀꯥꯟ ꯇ ꯍꯣꯏꯗꯅ ꯏꯔꯣꯜꯂꯦ ꯑꯗꯨ ꯄꯨꯂꯞ ꯆꯥꯔꯦ ꯁꯒꯔꯤꯗꯨ ꯆꯥꯔꯒ ꯑꯗꯨ ꯆꯥꯛꯈꯨꯝꯁꯤ ꯇꯣꯉꯥꯟꯕ ꯍꯥꯏꯗꯤ ꯁꯨꯝ ꯏꯟꯁꯥꯡꯗ ꯑꯩꯅ ꯁꯨꯝ ꯁꯪꯕ ꯀꯥꯟꯗ ꯄꯨꯂꯞ ꯊꯛ ꯊꯣꯡꯕ ꯑꯗꯨꯃꯥꯏꯅ ꯇꯧꯕꯅꯦ ꯑꯗꯨ ꯃꯣꯏꯅ ꯏꯟꯖꯥꯡ ꯑꯃꯨ ꯊꯣꯡꯖꯤꯜꯂꯛꯑꯦ ꯏꯟꯖꯥꯡ ꯑꯅꯤ ꯊꯣꯡꯈ꯭ꯔꯦ ꯉ ꯁꯤꯗꯤ ꯄꯨꯂꯞ ꯆꯥꯕꯗꯤ ꯄꯨꯂꯞ ꯆꯥꯕ ꯑꯩꯈꯣꯏ ꯇꯣꯟꯗꯣꯟꯗꯨꯁꯨ ꯂꯥꯛꯑꯦꯕ ꯑꯉꯥꯡ ꯑꯩꯈꯣꯏ ꯏꯅꯥꯎꯄꯥꯗꯣ ꯃꯥꯁ ꯂꯥꯛ ꯂꯥꯛ ꯑꯂꯦ ꯑꯥ
ꯀꯩꯅꯣ ꯁꯨꯔꯗ꯭ꯀꯥꯟꯇ ꯑꯃ ꯀꯩꯅꯣꯗꯤ ꯂꯥꯏꯕ꯭ꯔꯦꯔꯤ ꯆꯠꯇ꯭ꯔꯣꯅ ꯇꯣꯡꯗ ꯆꯠꯂꯤꯔ
ꯑꯩ ꯏꯊꯟ ꯆꯠꯄꯅꯤꯗ ꯃꯣꯏꯗꯤ ꯃꯥꯗꯤ ꯑꯁꯥ ꯑꯃ ꯎꯕꯅꯤꯅ ꯆꯠ ꯦ ꯑ ꯑꯣ ꯑꯣꯗꯗꯤꯗꯤ ꯆꯜꯔꯦ
ꯆꯠꯂꯣ ꯆꯠꯂꯣ ꯑꯗ ꯅ ꯂꯥꯞꯄꯤꯤ ꯀꯥꯟꯗꯩ ꯑꯗꯨꯝ ꯈꯔ ꯈꯔꯣ ꯇꯧꯍꯧꯕꯅ ꯐꯔꯛꯅꯤ
ꯎꯝ ꯇꯦꯛ ꯇꯦꯛ ꯇꯍꯧꯒꯦꯅꯅꯦ ꯑꯣ ꯀꯣꯏꯁꯟꯒꯨꯝꯕ ꯍꯣꯠꯄꯒꯤ ꯂꯥꯏꯔꯤꯛ ꯑꯃꯗꯤ ꯄꯥꯝꯕꯅꯦ ꯀꯔꯤ ꯀꯔꯤ ꯀꯔꯝꯕ ꯂꯩꯔꯤꯅꯣ ꯈꯪꯗ꯭ꯔꯔꯤ
ꯑꯩ ꯑꯩ ꯀꯩꯅꯣ ꯇꯧꯋꯗꯤꯕꯨ ꯂꯣꯏ ꯂꯣꯏ ꯄꯤꯔꯝꯈꯤꯒꯗꯧꯔꯒꯦ
ꯀꯣꯏꯁꯟꯒꯨꯝꯕ ꯍꯣꯠꯄꯒꯤ ꯇꯣꯉꯥꯟꯅ ꯌꯥꯎꯒ ꯂꯩꯕ꯭ꯔꯕ
ꯂꯩꯏꯌꯦ ꯣꯄꯔ ꯂꯩ ꯀꯗꯤ ꯈꯔ ꯑ ꯀꯔꯣ ꯂꯩ
ꯉ ꯑꯝꯗꯕꯥꯗ ꯇꯅꯤ꯭ꯔ
ꯄꯩꯁꯥ ꯀꯩꯅꯣ ꯐꯤꯖꯤꯛꯁ ꯑꯣꯏꯔꯦꯥ ꯀꯦꯃꯤꯁꯇ꯭ꯔꯤ ꯕꯥꯏꯑꯣ ꯃꯣꯏ ꯑꯍꯨꯝꯁꯤꯂꯒ ꯇꯦꯛꯇꯦꯛ ꯑꯣꯣꯠꯀꯦꯗꯧꯕ ꯃꯃꯥꯡꯗ ꯑꯩꯗꯤ ꯀꯦꯁꯦꯁ ꯀꯩ ꯌꯥꯎ ꯅꯤ ꯄ ꯑꯗꯨꯩ ꯀꯊꯟꯅꯤꯒꯥꯁꯨ ꯇꯥꯛꯅꯅ ꯇꯧꯗꯔꯤ
ꯑꯃ ꯃꯨꯊꯤꯗꯨꯕꯨ ꯃꯨꯊꯤꯗꯨ ꯐꯣꯟ ꯄꯥꯏꯗꯣꯏꯅꯦ ꯑꯁ ꯃꯥꯅ ꯐꯔꯛ ꯇꯥꯏꯅ ꯁꯦꯟ ꯀꯥꯞꯁꯤꯟꯈ꯭ꯔ ꯀꯥꯟꯗ ꯁꯤꯁꯣꯛꯒ ꯊꯥꯖꯤꯟꯕ꯭ꯔ ꯍꯥꯏꯇꯥꯔꯦ
ꯀꯩꯗꯧꯔ ꯍ ꯑꯗꯨꯗꯤ ꯃꯥꯏ ꯐꯣꯟ ꯌꯥꯈꯤꯗ꯭ꯔꯕ ꯀꯩꯅꯣ ꯍꯪꯗꯣꯏꯅꯤ ꯌꯥꯗꯤ ꯃꯃꯥꯏ ꯃꯃꯥꯏ ꯄꯨꯡꯀꯥꯏ ꯀꯥꯏꯔꯝꯅꯦꯕ
ꯁꯨꯝꯅ ꯐꯣꯟ ꯌꯥꯗ꯭ꯔꯗꯤꯁ ꯑꯩ ꯑꯩ ꯃꯥꯡꯉꯤꯅꯦ ꯐꯣꯟ ꯌꯥꯗ꯭ꯔꯗꯤ
ꯂꯨꯄꯥ ꯀꯌꯥ ꯂꯨꯄꯥ ꯂꯤꯁꯤꯡ ꯑꯅꯤꯔꯥ
ꯑꯍꯨꯝ ꯑꯍꯨꯝ
ꯂꯨꯄꯥ ꯂꯤꯁꯤꯡ ꯑꯍꯨꯝ
ꯍꯣꯏ
ꯃꯖꯥ ꯑꯣꯏ ꯌꯥꯔꯦ
ꯑꯩ ꯑꯩ ꯁꯦꯟ ꯃꯥꯡꯗꯣꯔꯤꯕ ꯈꯪꯗꯦꯅꯦ ꯍ ꯑꯁꯤ ꯑꯅꯛꯄꯅꯦꯅ ꯊꯧꯔꯛ ꯌꯥꯕꯗꯨ ꯅꯠꯇꯦ ꯑꯔꯥꯛ ꯀꯣꯕꯤ ꯇꯥꯟꯅ ꯆꯠꯂꯗꯤ
ꯏꯊ ꯏꯗꯦꯅꯤ ꯏꯊꯧ ꯍꯥꯏꯗ
ꯑꯗꯨꯅꯦ ꯍꯥꯏꯁꯦ ꯑꯁ ꯚꯔꯥ ꯋꯥꯅꯦꯅ ꯌꯦꯡꯈꯤꯕꯩꯇꯥꯔꯞ ꯇꯧꯁꯜꯂꯦꯕ ꯎꯝ
ꯑꯗꯨꯗꯤ ꯀꯩꯅꯣꯗ ꯂꯩꯕꯅꯤꯅꯦ ꯁꯥ ꯁꯥꯔꯕꯤꯖꯦꯟꯗ ꯁꯨꯝ ꯂꯩ ꯃꯥ ꯌꯨꯝꯗ ꯍꯟꯗꯧ ꯃꯥꯟꯗꯦ ꯄꯥꯛꯅꯗꯦ
ꯎꯝ ꯍꯜꯂꯣ ꯍꯗꯤ ꯑꯗꯣ ꯑꯗꯨ ꯂꯩꯕ ꯍꯥꯏꯁꯦ ꯑꯃꯨꯛ ꯑꯗꯨꯗ ꯂꯩꯕꯁꯦ ꯎꯅꯕ ꯍꯥꯏꯗꯤ ꯋꯥꯅꯦ ꯎꯅꯒꯦꯅ ꯍꯥꯏꯔꯁꯨꯀꯣ
ꯎꯅꯔꯕꯗꯤ ꯋꯥꯗꯤ ꯋꯥꯔꯣꯏꯗꯅ ꯀꯃꯥꯏꯅ ꯋꯥꯗꯅ ꯑꯗꯨꯝ ꯆꯠꯂꯒꯁꯨ ꯑꯗꯨꯝ ꯉꯥꯛꯇꯪ ꯎꯔꯒ ꯑꯗꯨꯝ ꯌꯥꯗꯤꯦ ꯌꯥꯔ ꯑꯩꯈꯣꯏ ꯑꯗꯨꯝ ꯆꯠꯂꯨꯔꯦꯕꯀꯣ ꯃꯥ ꯊꯤꯟ ꯆꯠꯄ ꯈꯣꯠꯄ ꯀꯩꯇꯧꯕ ꯑꯗꯨꯝ ꯆꯪꯕ ꯌꯥ ꯌꯥꯗꯤ ꯌꯥꯕꯅꯤ
ꯑꯣ ꯑꯗꯨꯗꯤ ꯑꯗꯨꯗꯤ ꯃꯥ ꯄꯥꯏꯗ ꯄꯥꯏꯈꯠꯂꯛꯇ꯭ꯔꯒꯗꯤ ꯑꯗꯨꯝ ꯆꯠꯂꯨꯕ ꯌꯥꯕꯖꯥꯠꯅꯤ ꯅꯣꯡ
ꯄꯩꯁꯥ ꯊꯧꯕ
ꯄꯩꯁꯥ ꯊꯧꯕ ꯀꯩꯗꯧꯕ ꯂꯥꯛꯏꯅꯣ ꯃꯨꯊꯤꯗ ꯁꯦꯟ ꯊꯧꯒꯦ ꯀꯩ
ꯁꯦꯟ ꯈꯔ ꯑꯃꯃꯜ ꯂꯩꯈꯔꯦ
ꯁꯤꯌꯥ ꯂꯩꯒꯦ ꯁꯤꯌꯥꯟ ꯑꯇ ꯂ ꯍꯒꯦꯣ ꯑꯣ ꯕꯤꯖꯦ ꯔ ꯍꯣꯏ ꯕꯤꯖꯦꯟꯗ ꯑꯣꯏꯅ ꯊꯧꯖꯔꯝꯗꯦꯗꯤ
ꯅꯣꯏ ꯑꯗꯨꯗ ꯂꯩꯔꯤꯕ ꯑꯉꯥꯡ ꯑꯃ ꯄꯩꯁꯥ ꯀꯥꯞꯁꯤꯟꯒꯦꯔꯦ ꯑꯩꯁꯨꯝ ꯊꯝꯟꯗꯦꯔꯅ ꯌꯥꯔꯖꯂ ꯆꯥꯕꯤ ꯅ ꯃꯗꯤ ꯑꯣꯏꯦ ꯇꯧꯔꯤꯒ꯭ꯔ
ꯦ ꯖꯦ ꯂꯩ ꯅꯊ ꯎꯗꯥꯔꯅꯤ ꯍꯥꯏꯠꯇꯧꯔ
ꯑꯦꯀꯥꯎꯟ ꯀꯌꯥꯃꯨꯛ ꯁꯥꯟꯔꯔꯕꯣ ꯅꯪ ꯍꯗꯛꯣ
ꯑꯦ ꯑꯗꯨ ꯍꯥꯏꯗꯣꯛꯄ ꯌꯥꯗꯦ ꯁꯤꯗ
ꯑꯦ ꯀꯦꯗꯕꯤꯅꯣ
ꯑꯩꯔꯣ
ꯎꯝ
ꯑꯩꯁ ꯂꯥꯏꯕꯔꯤ ꯑꯗꯨꯪ ꯊꯣꯛꯝꯕꯅꯤ ꯊꯣꯔꯛꯑ ꯀꯥꯟꯗ
ꯑꯣ ꯑꯣ ꯂꯥꯏꯕ꯭ꯔꯦꯔꯤꯗ ꯄꯥꯟꯊ ꯂꯩꯔꯥ
ꯎꯝ
ꯅꯨꯡꯁꯥꯁꯦ ꯁꯥꯏꯅꯦꯍꯕꯣ ꯏꯃꯨꯡꯗꯗꯤ ꯐꯖꯅ
ꯏꯃꯨꯡꯒꯤꯁꯨ ꯍꯥꯏꯌꯦ
ꯑꯥ ꯅꯨꯡꯁꯥ ꯁꯥꯕꯗꯤ ꯏꯃꯨꯡꯗꯨꯅ ꯁꯥꯒꯠꯄꯗꯣ
ꯑꯩ ꯃꯅꯨꯡꯗ ꯂꯥꯏꯡ ꯑꯝꯇꯪ ꯊꯣꯛꯂꯛꯑꯏꯁꯦ ꯑꯩꯉꯣꯟꯗ
ꯅꯪꯒꯤꯅꯦ ꯀꯩꯅꯣ ꯑꯦꯁꯤ ꯑꯦꯁꯤ ꯊꯥꯔꯝꯒꯅꯤ ꯅꯣꯏꯗꯤ
ꯑꯥꯎ ꯑꯗꯨ ꯊꯥꯕꯅꯤꯅ ꯐꯦꯟꯗꯨ ꯑꯗꯨꯅ ꯄꯥꯈꯤꯗꯒꯥꯏ ꯑꯗꯨꯝ
ꯑ ꯀꯣꯏꯗꯤ ꯑꯦ
ꯍꯂꯣ ꯇꯥꯗ꯭ꯔꯔꯤꯅ ꯍꯦꯕꯌꯥ
ꯇꯥꯕꯣ ꯇꯥꯕꯣ ꯇꯥꯕꯣ
ꯇꯥꯔꯦ ꯇꯥꯔꯦ
ꯑꯣ ꯑꯩ ꯀꯩꯅꯣ ꯈꯪꯗꯦ ꯐꯣꯟꯁꯦ ꯍꯦꯛ ꯃꯪꯕꯤꯕꯒꯅꯦ ꯃꯪꯒꯤꯕꯒ ꯇꯥꯟꯅꯗꯕꯤꯅꯦꯕ ꯑꯗꯨꯅ ꯑꯩꯅ ꯑꯝꯇ ꯃꯊꯪꯗꯤ ꯁꯦꯝꯗꯣꯛꯍ ꯇꯥꯔꯦ ꯑꯩꯈꯣꯏꯗꯤ ꯐꯛꯂꯥꯡꯗꯣ
ꯎꯝ
ꯗꯥꯏꯔꯦꯛ ꯅꯨꯡꯁꯥꯅꯒ ꯌꯩꯕꯅꯤꯅ ꯁꯥꯒꯠꯂꯛꯕ ꯐꯖꯅ ꯅꯨꯡꯊꯤꯡꯗ ꯑꯌꯨꯛ ꯑꯗꯨꯒ ꯅꯨꯡꯗꯥꯡꯒꯨꯝꯕꯅ ꯑꯃ ꯈꯔ ꯐꯥꯕ
ꯁꯥꯕꯩꯗꯤ ꯑꯩꯈꯣꯏ ꯄꯕ꯭ꯔ ꯁꯥ ꯇ ꯃꯄꯥꯥ ꯆꯞ ꯆ ꯇꯥꯡ
ꯏꯣꯏ ꯀꯕ ꯍꯥꯏꯗꯤ ꯏ ꯂꯩ ꯀ ꯃꯣꯏꯕꯗꯤ
ꯑꯩꯁꯨ ꯍꯣꯡꯗꯣꯛꯈ꯭ꯔꯦ ꯀꯩꯅꯣꯒꯤ ꯍꯣꯡꯗꯣꯛꯄ ꯍꯥꯏꯗꯤ ꯑꯩꯈꯣꯏꯒꯤ ꯀꯥ ꯑꯇꯣꯞꯄ ꯑꯗꯨꯝ ꯍꯣꯡꯗꯣꯛꯈ꯭ꯔꯦ ꯅꯥꯀꯟꯒꯤ
ꯅꯥꯀꯩ ꯑꯩꯈꯣꯏ ꯑꯩꯈꯣꯏ ꯉꯨ ꯇꯨꯝꯕ ꯀꯥꯔꯨꯗ꯭ꯔꯥ
ꯑꯗꯨꯒꯤ ꯑꯗꯨꯒ ꯊꯥꯡꯔꯕꯣ ꯃꯅꯤꯡꯒꯤꯗꯣ
ꯑꯣ ꯑꯗꯨꯏ ꯃꯅꯤꯡ ꯃꯤ ꯂꯩꯍꯧꯗꯥꯏꯅꯦ ꯑꯗꯨ ꯂꯩꯕꯗꯣ
ꯑꯗꯨꯗ ꯑꯉꯥꯡꯗꯨꯣ ꯃꯥꯁꯨ ꯆꯠꯈ꯭ꯔꯦꯕ ꯃꯥ ꯀ꯭ꯂꯥꯁ ꯑꯦꯂꯚꯦꯟ ꯀꯥꯔꯛꯄꯩ ꯍꯣ ꯍꯣꯁꯇꯦꯜꯗꯨ ꯍꯣꯁꯇꯦꯜ ꯂꯩꯅꯦꯅ ꯆꯠꯈ꯭ꯔꯕ
ꯎꯝ ꯁꯤꯅꯤ ꯐꯅꯝꯅ ꯆꯠꯅꯔꯕꯅꯦ ꯑꯩꯁꯨ ꯅꯣꯏꯗ
ꯑꯅꯤꯍꯅꯤꯒ
ꯑꯣ
ꯑꯗꯨꯅꯦ ꯀꯅꯥꯅꯣ ꯈꯔ ꯊꯋꯥꯏ ꯌꯥꯎꯕ ꯑꯃꯇꯪ ꯂꯩꯔꯒꯦ ꯍꯥꯏꯅ ꯈꯜꯂꯤꯅꯦ ꯑꯩꯁꯨ
ꯈꯪꯗꯦꯅꯦ ꯗꯥꯄꯨꯁꯨ ꯙꯄꯨꯁꯨ ꯀꯥꯏ ꯇꯧꯔꯗꯤ ꯆꯠꯈ꯭ꯔꯅꯦ
ꯑꯃꯃꯥꯁꯨ ꯁꯤ ꯑꯦꯝ ꯁꯤꯒꯨꯝꯕ ꯑꯃꯗꯤ ꯐꯪꯗꯅ ꯆꯠꯈ꯭ꯔꯅꯤ ꯃꯥꯁꯦ ꯁꯤ ꯑꯦꯝ ꯁꯤ ꯅꯠꯇ꯭ꯔꯒ ꯀꯩꯅꯣꯗꯤ ꯑꯣꯏꯔꯣ ꯃꯒꯤꯗꯤ ꯀꯩꯅꯣꯗ ꯀ ꯃꯝꯖꯦꯖꯅꯤꯃꯤꯇ
ꯎꯝ ꯁꯇꯇꯪ ꯊꯥꯖꯕ
ꯀꯩꯅꯣꯗ ꯁꯥꯔ ꯖꯣꯇꯤꯟꯅ ꯊꯥꯒꯠꯂꯝꯃꯦꯕ ꯀꯠ ꯑꯣꯐꯇꯨ ꯐꯣꯔ ꯅꯥꯏꯟꯇꯤꯛꯇꯤ ꯑꯣꯏꯔꯦꯅꯦꯅꯖꯦꯁꯤ
ꯎꯝ
ꯑ ꯐꯣꯔ ꯅꯥꯏꯟꯇꯤ ꯍꯥꯏꯁꯤ ꯀꯩꯅꯣ ꯑꯃ ꯗ꯭ꯔꯦꯁ ꯃꯥꯔꯛꯇꯨ ꯌꯥꯎꯗꯕꯗꯤ ꯑꯣꯏꯔꯝꯅꯤ ꯃꯥꯏꯗꯨꯗꯤ
ꯌꯥꯎꯔꯁꯨ ꯚꯥꯏ ꯀꯩꯅꯣ ꯇꯧꯔꯣꯏꯗ ꯃꯤꯟꯁꯀꯤꯗꯤ ꯑꯗꯨꯝ ꯐꯣꯔ ꯅꯥꯏꯟꯇꯤ ꯐꯥꯏꯚ ꯑꯗꯨꯋꯥꯏꯗꯕꯨ ꯑꯣꯏꯔꯛꯄ ꯌꯥꯏꯗ ꯑꯩꯅ ꯈ ꯑꯗꯨꯣꯛꯇ
ꯐꯣꯔ ꯅꯥꯏꯟꯇꯤ ꯁꯤꯛꯁ ꯀꯌꯥ ꯍꯥꯏꯕ ꯅꯪꯒꯤꯗ
ꯅꯥꯟꯇꯤꯅꯟ
ꯅꯥꯏꯟꯇꯤ ꯅꯥꯏꯟ
ꯎꯝ
ꯀꯩꯅꯣꯗꯨ ꯌꯥꯎꯔꯒꯗ꯭ꯔꯥ ꯃꯣꯏꯒ꯭ꯔꯦꯁ ꯃꯥꯔꯛꯇꯨ ꯌꯥꯎꯔꯒ
ꯐꯣꯔ ꯕꯤꯦꯁ ꯌꯥꯎꯔꯒ ꯌꯥꯎꯗ꯭ꯔꯒꯅ ꯅꯥꯏꯟꯇꯤ ꯐꯥꯏꯚ
ꯐꯤꯚꯇꯤ ꯐꯥꯏꯚ ꯪꯗꯤ ꯊꯥꯖꯤꯜꯂꯛꯇꯕꯁꯨ ꯂꯩꯔꯝꯗꯣꯔꯤꯕꯅꯤꯅ ꯈꯔꯗꯤ
ꯌꯥꯎꯒꯅꯤ ꯌꯥꯎꯒꯅꯤ ꯑꯗꯨꯝ ꯇꯪꯈꯥꯏ ꯑꯃ ꯑꯗꯨꯝ ꯍꯥꯞꯆꯤꯜꯂꯑꯣ ꯑꯗꯨꯝ ꯇꯥꯔꯅꯦ ꯍꯧꯁꯦ ꯃꯤ ꯁꯤꯁꯇꯤ ꯁꯤ ꯐꯤ ꯑꯃꯨꯛ ꯑꯗꯨꯝ ꯍꯥꯞꯆꯤꯜꯂꯛꯣ ꯌꯥꯝꯗꯤ ꯌꯥꯝ ꯌꯥꯝꯃꯦ ꯑꯗꯨꯝ ꯃꯦꯛꯁꯤꯃꯝꯗ ꯑꯗꯨꯝ ꯍꯥꯞꯤꯜꯂꯛꯎꯕꯀꯣ ꯃꯔꯛꯇꯨꯗ ꯑꯩ ꯃꯃꯥꯡꯗ ꯁꯤꯛꯁꯇꯤ ꯑꯃꯗ ꯍꯥꯞꯆꯟ ꯀꯥꯟꯗ ꯑꯗꯨꯝ ꯎꯝ ꯑꯩ ꯁꯦꯚꯦꯟꯇꯤ ꯑꯩꯠꯂꯒꯅ ꯂꯩꯍꯧꯕꯅꯦꯕ ꯍꯧꯖꯤꯛꯀꯤ ꯀꯩꯅꯣꯗꯨꯗ ꯃꯣꯏ ꯂꯤꯁꯇꯨꯗ ꯑꯟꯑꯣꯗꯤꯕꯜ ꯈꯔꯗ ꯋꯥ
ꯀꯔꯝ ꯅꯪ ꯀꯩꯅꯣ ꯑꯣꯏꯗꯧ ꯃꯥꯟꯕ꯭ꯔꯣ ꯖꯦꯅꯤꯝꯁꯄꯨ ꯖꯦꯅꯤꯝꯁ
ꯃꯥꯔꯛꯇꯨꯗ ꯑꯗꯨ ꯌꯧꯔꯗꯤ ꯑꯣꯏꯅꯤꯅꯦ ꯅꯪꯕꯨ ꯑꯣꯏ ꯃꯥꯅ ꯁꯣꯏꯔꯝꯒꯗ꯭ꯔꯅ ꯍꯧꯖꯤꯛꯁꯦ ꯑꯩꯗꯤ ꯃꯊꯥ ꯁꯥꯗ ꯂꯔ ꯁꯣꯏꯕꯤ ꯇꯗꯕ
ꯇꯔꯗꯤ ꯍꯦꯜꯂꯦ
ꯊꯣꯏꯕꯤꯔꯝꯗꯕ ꯁꯤꯅꯦꯅ ꯈꯜꯂꯤꯁꯤꯅꯀꯣ ꯇꯔꯥꯅꯤꯊꯣꯏ ꯐꯧꯅꯤ ꯀꯣꯏꯕ ꯂꯔꯥꯡꯕ ꯑꯝꯇ ꯇꯣꯛꯈ꯭ꯔꯦ ꯍꯧꯖꯤꯛ ꯂꯥꯏꯔꯤꯛꯇꯨꯃꯥꯏ ꯑꯣꯟꯁꯤꯜꯂꯒꯦꯕ
ꯑꯟꯑꯣꯗꯤꯕꯜ ꯑꯩ ꯑꯩ ꯑꯃꯝꯇ ꯑꯣꯟꯁꯤꯟꯕ ꯌꯥꯕ꯭ꯔ ꯅꯣꯡ ꯅꯤꯅꯤꯒꯤ ꯊꯥ ꯑꯃ ꯐꯥꯔꯣꯏꯗ ꯀꯝ ꯇꯧꯔꯤ
ꯑ ꯋꯥꯈꯜꯗꯣ ꯍꯥꯏꯗꯤ ꯍꯥꯟꯅ ꯑꯦꯛꯖꯥꯝ ꯂꯣꯏꯔꯄꯒꯗꯤ ꯑꯁꯥꯗꯣ ꯍꯥꯏꯗꯤ ꯋꯥꯡꯗꯣ ꯋꯥꯡꯕꯅꯤꯅ ꯑꯩꯈꯣꯏꯁꯨ ꯆꯞ ꯃꯥꯟꯅꯩ ꯑꯗꯨꯗꯒꯤ ꯑꯗꯨꯝ ꯀꯥꯏꯗꯅꯕ ꯑꯗꯨꯝ ꯆꯠꯍꯕꯀꯣ ꯍꯥꯏꯗꯤ ꯔꯨꯇꯤꯟꯗꯣ
ꯎꯝ ꯎꯝ ꯎꯝ
ꯈꯤꯇꯪ ꯀꯥꯏꯔꯨꯀꯥꯟꯗ ꯑꯗꯨꯝ ꯕꯦꯛꯇꯣ ꯇꯧꯕꯅ ꯌꯥꯗꯕꯅꯦꯕ ꯑꯟꯏꯟꯇꯦꯜꯂꯤꯖꯦꯕꯜ
ꯁꯥꯒꯇꯦꯟꯒꯤ ꯑꯥꯔꯂꯤ ꯕꯥꯔꯠ ꯑꯅ ꯑꯃ ꯍꯧꯗꯣꯛꯂꯤ ꯌꯥꯎꯔ ꯌꯥꯎꯔꯁ꯭ꯔꯅ ꯈꯜꯂꯤ
ꯌꯥꯎꯁꯟꯕ ꯌꯥꯕ ꯌꯥꯎꯁꯜꯂꯣ ꯁꯦꯟ ꯁꯦꯟ ꯇꯤꯡꯗꯕ ꯑꯃꯒ ꯌꯥꯎꯋꯦ ꯌꯥꯕꯣꯏ ꯂꯣꯏ ꯌꯥꯎꯁꯜꯂꯣ
ꯄꯨꯡ ꯃꯔꯤ ꯃꯈꯥꯏꯗꯅꯦ
ꯑꯁ ꯌꯥꯏ ꯑꯗꯨ ꯌꯥꯏꯒꯦ ꯅꯨꯡ ꯌꯥꯅꯤꯅ ꯃꯇꯨꯡ ꯅꯤ ꯚꯥꯏ ꯅꯨꯡꯗꯥꯡꯗꯤ ꯄꯨꯡ ꯃꯥꯄꯟ ꯇꯥꯔꯗꯤ ꯇꯨꯝꯈ꯭ꯔꯣ ꯑꯌꯨꯛꯇ ꯉꯟꯅ ꯍꯧꯒꯠꯂꯣ ꯑꯗꯨꯒ
ꯄꯨꯡ ꯄꯨꯡ ꯃꯥꯄꯟ ꯇꯥꯕ ꯇꯨꯝꯕꯗꯨꯣ ꯌꯥꯗꯕ ꯅꯥꯀꯟ ꯅꯥꯀꯟꯗꯩ ꯂꯥꯡꯉꯛꯄꯅꯤꯅ ꯋꯥꯔꯜ ꯀꯞ ꯌꯦꯡꯉꯩ ꯑꯦ ꯉꯥꯏꯍꯥꯛꯥꯡꯥꯡ ꯇꯨꯝꯕ ꯌꯥꯗꯗꯅ
ꯍꯣꯏ ꯍ ꯍꯧꯖꯤꯛꯄꯗꯤ ꯋꯥꯔꯜ ꯀꯞ ꯃꯅꯨꯡꯅ ꯈꯔ ꯂꯥꯡꯅꯔꯛꯑꯅꯤ ꯑꯩꯅ ꯍꯥꯏꯗꯤ ꯑꯗꯨꯝ ꯅꯣꯔꯃꯦꯜ ꯇꯥꯏꯝꯗꯀꯣ ꯑꯟꯑꯣꯗꯤꯕꯜ ꯀꯩꯅꯥꯏ ꯇꯧꯕ ꯑꯣ ꯑꯗꯣ ꯐꯔꯦ ꯅꯪꯁꯨ ꯀꯩꯅꯣ ꯇꯧꯊꯑꯣ ꯑꯩꯁꯨ ꯑꯝꯇ ꯀꯩꯅꯣ ꯑꯝꯇ ꯂꯣꯏ ꯆꯂꯨꯒ
ꯍꯣꯏ ꯍꯣꯏ
ꯑ ꯍꯣꯏ ꯍꯣꯏ ꯍꯣꯔꯡ ꯀꯣꯅꯦ ꯑꯃꯨꯛ ꯄꯥꯎ ꯐꯥꯎꯅꯔꯁꯤꯀꯣ ꯑꯗꯨꯗꯤ ꯊꯝꯃꯦ ꯊꯃꯦ ꯑꯟꯏꯟꯇꯦꯜꯂꯤꯖꯦꯕꯜ